ꯍꯜꯂꯣ
ꯆꯥꯛ ꯆꯥꯥꯔꯕꯣ
ꯆꯥꯔꯦ
ꯃꯊꯦꯜ ꯆꯥꯔꯒꯦ ꯉꯁꯤꯗꯤ
ꯑꯩ ꯉꯁꯤꯗꯤ ꯁꯣꯏꯕꯨꯝ ꯆꯥꯏꯌꯦ
ꯑꯁ ꯑꯍꯥꯎꯕꯅꯦ ꯑꯗꯨꯁꯨ
ꯅꯣꯏꯗꯤ
ꯑꯩꯈꯣꯏ ꯉꯁꯤ ꯑꯁ ꯍꯥꯎꯇꯤ ꯍꯥꯎꯇꯦꯗ ꯑꯗꯨꯝ ꯉꯥꯅꯨ ꯑꯣꯏꯅ ꯆꯥꯔꯦꯁꯦ
ꯉꯥꯅꯨꯗꯒꯤ ꯍꯧꯕ ꯂꯩꯇꯦꯗ ꯉꯥꯅꯨꯅ ꯈ꯭ꯋꯥꯏꯗꯒꯤ ꯍꯧꯕꯗꯨꯗꯤ
ꯉꯅꯨꯅꯕꯨ ꯍꯥꯎꯇ꯭ꯔꯗꯤ ꯂꯣꯏꯔꯦꯍꯦ
ꯃꯥꯅꯤ ꯉꯥꯅꯨ ꯆꯥꯏ ꯑꯩꯈꯣꯏꯁꯨ ꯑꯗꯨꯕꯨ ꯆꯥ ꯑꯗꯨꯕꯨ ꯆꯥ ꯑꯗꯨꯕꯨ ꯆꯥꯕ ꯐꯪꯗꯕ ꯀꯨꯏꯔꯦꯅꯦ
ꯉꯅꯨꯗꯤ ꯍꯟꯗꯛ ꯀꯥꯟꯖꯦ ꯂꯩꯀꯥꯏꯗ ꯂꯣꯏꯕ ꯉꯥꯅꯨꯁꯤꯡꯅ ꯍꯦꯟꯅ ꯍꯥꯎꯈ꯭ꯔꯝꯅꯦ ꯕꯖꯥꯔꯗ ꯌꯣꯟꯕ ꯁꯔꯨꯛꯄꯨꯗꯤꯀꯣ ꯕꯖꯥꯔꯗ ꯕꯖꯥꯔꯗ ꯌꯣꯟꯕ ꯈꯣꯏꯗꯤ ꯀꯃꯥꯏ ꯍꯥꯏꯅꯤ ꯃꯣꯏꯗꯣ ꯁꯦꯡꯅꯕꯒꯨꯝꯕ ꯅꯠꯇ꯭ꯔꯒ ꯍꯤꯗꯥꯛ ꯍꯥꯞꯄ ꯍꯦꯟꯅ ꯆꯥꯎꯍꯟꯅꯕ ꯃꯣꯏ ꯇꯧꯑꯣꯏꯅ
ꯍꯣꯏ ꯍꯣꯏ
ꯊꯨꯅ ꯆꯥꯎꯍꯟꯅꯕ ꯃꯣꯏ ꯇꯧꯕꯗꯨꯗ ꯍꯥꯎꯗꯝꯅꯦꯗ ꯂꯩꯀꯥꯏꯗ ꯌꯣꯛꯄ ꯉꯥꯅꯨꯗꯣ ꯑꯗꯨ ꯑꯣꯏꯅ ꯂꯩꯌꯨ
ꯑꯗꯨ ꯑꯗꯨ ꯈꯛꯇꯅꯤ ꯑꯩꯈꯣꯏꯁꯨ
ꯎꯝ ꯗꯨꯅ ꯍꯦꯟꯅ ꯍꯥꯎꯋꯦ ꯂꯩꯀꯥꯏꯒꯤ ꯀꯣ
ꯕꯖꯥꯔꯗꯗꯤ ꯑꯩꯈꯣꯏ ꯍꯣꯏ ꯌꯥꯝ ꯂꯧꯗꯦ ꯂꯩꯀꯥꯏ ꯂꯩꯀꯥꯏꯗꯒꯤ ꯌꯣꯟꯕꯗꯣ ꯑꯗꯨ ꯑꯣꯏꯅ ꯑꯗꯨꯝ ꯂꯧꯔꯒ ꯆꯥꯏ ꯑꯩꯈꯣꯏꯅ ꯑꯩꯈꯣꯏ꯫
ꯎꯝ ꯎꯝ ꯑꯗꯨꯅ ꯍꯦꯟꯅ ꯃꯍꯥꯎꯁꯨ ꯂꯩ ꯁꯦꯡꯁꯨ ꯁꯦꯡꯉꯦꯅ꯫
ꯍꯣꯏ ꯍꯣꯏ ꯉꯥꯡꯅꯨ ꯍꯧꯕꯅꯤꯍꯦ ꯐꯖꯅ ꯊꯣꯡꯕꯨ ꯊꯣꯡꯉꯗꯤꯀꯣ꯫
ꯎꯝ ꯕꯣꯜ ꯌꯦꯡꯒꯗꯔꯣ ꯏꯇꯥꯎ꯫
ꯉꯁꯤꯗꯤ ꯌꯦꯡꯗꯧ ꯃꯥꯟꯗ꯭ꯔꯦꯅꯦ꯫
ꯑꯣ ꯍꯌꯦꯡ ꯆꯥꯔꯖ ꯂꯩꯕꯅꯤꯅ ꯌꯦꯡꯉꯔꯣꯏ ꯍꯥꯏꯕ꯭ꯔꯣ꯫
ꯍꯣꯏ ꯑꯗꯨꯁꯨ ꯑꯗꯨꯒ ꯉꯁꯤꯗꯤ ꯈꯔ ꯃꯣꯏ ꯊꯦꯡ ꯊꯦꯡꯅ ꯁꯥꯟꯅꯕꯒꯤ꯫ ꯎ ꯌꯥꯝ ꯊꯦꯡꯕꯗꯨꯗꯤ ꯌꯦꯡꯕ ꯉꯝꯗꯦꯅꯦ ꯅꯣꯏ ꯌꯦꯡꯒꯗꯧꯕ꯭ꯔꯥ꯫
ꯍꯣꯏ ꯍꯧꯖꯤꯛꯀꯤ ꯇꯦꯟ ꯅꯥꯏ ꯑ ꯀꯩꯅꯣꯒꯤꯗꯣ ꯃꯦꯠꯁꯇꯣ ꯇꯦꯟ ꯊꯥꯔꯇꯤꯒꯤ ꯃꯦꯠꯁꯇꯣ꯫
ꯑꯣ꯫
ꯑꯗꯨ ꯑꯣꯏꯅ ꯌꯦꯡꯉꯒꯦ ꯀꯦꯅꯦꯗꯥꯒ ꯃꯣꯔꯣꯛꯀꯣ꯫
ꯑꯣ ꯑꯣ ꯑꯣ꯫
ꯃꯣꯏꯅꯤꯒꯤ ꯃꯦꯠꯁꯇꯣ ꯀꯦꯅꯦꯗꯥ ꯑꯣꯏꯅ ꯁꯞꯄꯣꯔꯠ ꯇꯧꯔꯒꯦ ꯉꯁꯤꯗꯤ꯫
ꯑꯩꯗꯤ ꯁꯤꯒꯤ ꯔꯥꯎꯟ ꯍꯧꯖꯤꯛ ꯁꯥꯟꯅꯕꯗ ꯔꯥꯎꯟ ꯁꯤꯛꯁꯇꯤꯟ ꯊꯥꯔꯔꯤ ꯗꯨꯔꯣ꯫
ꯁꯤꯛꯁꯇꯤꯟ ꯌꯥꯎꯈ꯭ꯔꯦ ꯚꯥꯏ꯫
ꯑꯗꯨ ꯑꯗꯨꯒꯤꯗꯨ ꯑꯃꯐꯥꯎ ꯌꯦꯡꯗ꯭ꯔꯤꯌꯦ꯫
ꯅꯪ ꯁꯨꯌꯦꯡ ꯌꯦꯡꯗꯔꯤꯕꯣ ꯍꯥꯏꯖꯦ꯫
ꯍꯣꯏ ꯅꯍꯥꯟ ꯐꯥꯔꯁꯇꯗꯤ ꯌꯦꯡꯉꯝꯃꯦ ꯑꯗꯨꯒ ꯔꯥꯎꯟ ꯍꯧꯖꯤꯛ ꯔꯥꯎꯟ ꯁꯤꯛꯁꯇꯤꯟ ꯑꯗꯨꯒꯤꯗꯤ ꯌꯦꯡꯗꯦꯅꯦꯕꯣ꯫ ꯗꯨ ꯅꯨꯡꯉꯥꯏꯇꯕ ꯑꯈꯣꯏꯒꯤꯗꯣ꯫
ꯑꯠꯆꯥ꯫
ꯑꯗꯨꯒꯤ ꯅꯍꯥꯟꯗꯣ ꯑꯈꯣꯏ ꯇꯦꯞ ꯐꯣꯟ ꯐꯣꯟꯗꯁꯨ ꯌꯦꯡꯉꯦ ꯍꯣꯏ ꯇꯦꯕ꯭ꯂꯦꯠꯀꯨꯝꯕꯗꯁꯨ ꯀꯣ꯫
ꯑꯥ꯫
ꯇꯦꯕ꯭ꯂꯦꯠꯀꯨꯝꯕꯅꯁꯨ ꯌꯦꯡꯉꯤ ꯑꯗꯨ꯫
ꯃꯤ ꯌꯥꯝꯅ ꯌꯦꯡꯅꯔꯕꯅꯤꯅ ꯃꯤ ꯀꯌꯥ ꯀꯌꯥ ꯌꯦꯡꯒꯦ ꯌꯦꯡꯕꯗꯤ꯫
ꯑꯈꯣꯏ ꯌꯦꯡꯕꯗꯤ ꯃꯤ ꯑꯩꯥꯈꯣꯏꯗꯤ ꯑꯈꯣꯏ ꯇꯦꯕ꯭ꯂꯦꯠꯀꯨꯝꯕ ꯐꯣꯟꯒꯨꯝꯕ ꯃꯁꯥ ꯃꯁꯥ꯫ ꯐꯣꯟꯗꯁꯨ ꯑꯗꯨꯝ ꯌꯦꯡꯕꯤꯒꯤꯀꯣ꯫
ꯎꯝ ꯑꯁ ꯃꯤ ꯌꯥꯝꯃ ꯌꯦꯡꯕꯅ ꯍꯦꯟꯅ ꯐꯖꯕꯅꯦꯗ꯫
ꯃꯤ ꯑꯅꯤ ꯑꯍꯨꯝ꯫ ꯃꯔꯤꯒꯨꯝꯕ ꯑꯗꯨꯒꯨꯝꯕꯅ ꯌꯥꯝ ꯑꯌꯥꯝꯕꯧ ꯑꯗꯨꯝ ꯌꯦꯡꯉꯦ ꯑꯈꯣꯏꯗꯤ꯫
ꯎꯝ ꯑꯗꯨꯁꯨ ꯅꯨꯡꯉꯥꯏꯕꯅꯦꯗ꯫
ꯍꯣꯏ ꯌꯥꯝ ꯅꯨꯡꯉꯥꯏꯍꯦ ꯃꯔꯨꯞ ꯈꯣꯢꯒ ꯌꯦꯡꯃꯤꯟꯅꯕꯗꯨꯀꯣ꯫
ꯎꯝ ꯃꯔꯨꯞ꯫ ꯑꯈꯣꯏꯒ ꯌꯦꯡꯃꯤꯟꯅꯕꯁꯨ ꯅꯨꯡꯉꯥꯏ ꯑꯗꯨꯒ ꯑꯁ ꯏꯇꯣꯝꯗ ꯌꯦꯡꯕꯗꯤ ꯂꯥꯎꯕꯁꯨ ꯌꯥꯗꯦ꯫ ꯕꯤꯔꯥꯅꯤ ꯑꯁꯦꯡꯕ꯫ ꯒꯣꯜ ꯆꯪꯕ ꯃꯇꯝꯗ ꯍꯥ ꯀꯟꯅ ꯂꯥꯎꯕꯁꯨ꯫ ꯁꯨ ꯌꯥꯗꯦ ꯐꯣꯟꯗ ꯌꯦꯡꯕꯅꯤꯅ ꯏꯃꯥꯟꯅꯕꯈꯣꯏ ꯌꯦꯡꯉꯗꯤ ꯂꯥꯎ ꯈꯣꯡꯗꯅ ꯒꯣꯜ ꯆꯪꯕꯒꯤ ꯍꯔꯥꯎꯕ ꯐꯣꯡꯗꯣꯛꯄ ꯌꯥꯏꯅ꯫
ꯃꯥꯅꯦ꯫
ꯑꯗꯨꯁꯨ ꯅꯠꯇꯦ꯫
ꯑꯗꯨꯕꯨ ꯁꯞꯄꯣꯇꯔꯁꯨ ꯆꯞ ꯃꯥꯟꯅꯕꯒꯤ ꯈ꯫ ꯅꯨꯡꯉꯥꯏꯇꯕꯁꯨ ꯂꯩꯅꯦ꯫
ꯎꯝ꯫
ꯑ ꯃꯤꯈ꯭ꯔꯥꯅ꯫ ꯑ ꯑꯗ ꯑꯅꯥꯗꯔ ꯀꯥꯎꯟꯇ꯭ꯔꯤ ꯑꯅꯥꯗꯔꯕꯨ ꯁꯞꯄꯣꯔꯠ ꯇꯧꯕ ꯑꯈꯣꯏꯅ ꯃꯤ ꯑꯃꯕꯨ ꯁꯞꯄꯣꯔꯠ ꯇꯧꯕ ꯑꯗꯨꯃꯥꯏꯅ ꯇꯧꯔꯗꯤ ꯌꯦꯡꯕꯁꯨ ꯅꯨꯡꯉꯥꯏꯌꯦꯕꯀꯣ꯫
ꯑꯣꯄꯣꯅꯦꯟ ꯌꯥꯎ ꯌꯥꯎꯅ ꯍꯥ ꯃꯤ ꯃꯤꯅ ꯑꯩꯅ ꯄꯥꯝꯕ ꯃꯥ ꯃꯥꯅ꯫ ꯑꯄꯥꯝꯕ ꯑꯃ ꯇꯧꯔꯒ ꯌꯦꯡꯉꯒ ꯁꯄꯣꯔꯠ ꯇꯧꯅꯕꯗ ꯑꯗꯨꯅ ꯍꯦꯟꯅ ꯐꯖꯕꯅꯦ ꯕꯣꯜꯖꯨ꯫
ꯍꯣꯏꯅꯦ ꯑꯗꯨꯃꯥꯏꯅ ꯅꯠꯇꯕꯒꯤ ꯁꯞꯄꯣꯔꯠꯇꯁꯨ ꯆꯞ ꯃꯥꯟꯅꯕꯒꯤꯀꯣ꯫
ꯎꯝ꯫
ꯌꯦꯡꯕꯁꯨ꯫ ꯍ ꯅꯨꯡꯉꯥꯏ ꯌꯥꯝꯅꯨꯢꯉꯥꯡ ꯅꯨꯡꯉꯥꯏꯕꯗꯨ ꯂꯩꯗꯦꯅꯦ꯫
ꯃꯊꯪꯗꯗꯤ ꯅꯣꯏ ꯅꯃꯥꯟꯅꯕꯈꯣꯏ ꯍꯧꯗꯣꯛꯑꯒ ꯌꯦꯡꯉꯣꯗ ꯇꯦꯕ꯭ꯂꯦꯠ ꯂꯩꯕꯅꯤꯅꯀꯣ꯫ ꯐꯣꯟ ꯈꯔ ꯅꯨꯡꯉꯥꯏꯕ ꯍꯥꯏꯗꯤ ꯅꯦꯠꯋꯥꯛꯀꯨꯝꯕ ꯑꯐꯕ ꯐꯣꯟꯗꯒꯤ ꯍꯣꯠꯁꯄꯣꯠ ꯂꯧꯔꯒ ꯑꯗꯨꯝ ꯌꯦꯡꯉꯣ꯫ ꯑꯦꯞꯁꯇ ꯌꯦꯡꯉꯝꯅꯤꯅ꯫ ꯐ꯭ꯔꯤ ꯑꯦꯞꯁꯇ ꯅꯠꯇ꯭ꯔꯣ꯫
ꯃꯥꯅꯦ꯫
ꯑꯣ ꯐ꯭ꯔꯤ ꯑꯦꯞꯁꯇꯅ ꯍꯦꯟꯅ ꯅꯨꯡꯉꯥꯏꯕꯅꯤꯗ꯫
ꯍꯣꯏ ꯑꯗꯨꯅ ꯅꯨꯡꯉꯥꯏꯌꯦ꯫
ꯐ꯭ꯔꯤ ꯑꯦꯞꯁꯇꯨ ꯑꯩꯥꯈꯣꯏꯅ ꯄꯩꯁꯥꯁꯨ ꯄꯤ꯫ ꯗ꯭ꯔꯦ ꯍꯥꯥ ꯍꯩꯁ ꯗꯤꯒꯤꯁꯨ ꯐꯪꯉꯦ ꯕꯣꯏꯁꯀꯤꯁꯨ ꯍꯩꯁ ꯗꯤꯁꯨ ꯐꯪꯉꯦ꯫
ꯍꯣꯏ ꯑꯗꯨꯕꯨ ꯇꯦꯕ꯭ꯂꯦꯠꯀꯨꯝꯕ ꯂꯦꯞꯇꯣꯞꯀꯨꯝꯕꯗ ꯌꯦꯡꯉꯗꯤ ꯃꯣꯏ ꯂꯥꯏꯐꯀꯨꯝꯕ ꯑꯗꯨꯒ ꯂꯤꯡꯒꯨꯝꯕꯁꯨ ꯊꯥꯔꯛꯄꯗ ꯂꯩꯕꯕꯅꯤꯅ꯫
ꯂꯩꯌꯦ ꯍꯣꯏ ꯀꯩꯅꯣꯗ ꯎꯃ ꯏꯄꯤꯛ ꯏꯁꯄꯣꯔꯠꯀꯤ ꯂꯤꯡꯗꯣ꯫
ꯍꯣꯏ ꯍꯣꯏ ꯍꯣꯏ꯫
ꯄꯤꯛꯅꯤꯛ ꯏꯁꯄꯣꯠꯀꯨꯝꯕ ꯃꯣꯏꯒꯤ ꯂꯤꯡꯒꯤ ꯀꯌꯥꯝ ꯀꯃꯥꯏ ꯍꯥꯏꯅꯤ ꯅꯦꯠꯋꯛꯇꯣ꯫ ꯌꯥꯝ ꯇꯞꯄ ꯍꯥꯏꯇꯥꯔꯦ ꯃꯤ ꯈꯨꯗꯛꯇ ꯃꯣꯏ ꯌꯦꯡꯕꯁꯦ ꯂꯤꯁꯤꯡ
ꯃꯤ ꯃꯤ ꯌꯥꯝ ꯃꯤ ꯌꯥꯝ ꯌꯦꯡꯕꯒꯤꯀꯣ꯫
ꯎꯝ ꯐꯔꯦ ꯐꯔꯦ ꯑꯗꯣ ꯇꯞꯄꯦꯕ꯫
ꯑꯥꯃꯨꯛꯀ ꯑꯗꯨꯒ ꯅꯦꯠꯋꯥꯛꯁꯨ ꯌꯥꯝ ꯐꯠꯇꯕ ꯌꯥꯝ ꯇꯞꯄꯦꯅꯦ꯫
ꯇꯞꯁꯨ ꯇꯞꯄ ꯑꯃꯨꯛꯀ ꯁꯔꯚꯔꯁꯨ ꯑꯃꯨꯛꯀ ꯀꯩꯅꯣ ꯇꯧꯕ ꯑꯁ ꯌꯦꯡꯕ ꯅꯨꯡꯉꯥꯏꯇꯦꯅꯦ꯫
ꯃꯤꯅ ꯑꯒꯣꯠ ꯆꯟꯕꯒꯤ ꯂꯥꯛꯎꯔꯥ ꯂꯩꯕꯅꯦ ꯑꯣ ꯆꯪꯈ꯭ꯔꯕꯅꯦ꯫ ꯈꯔ ꯂꯩꯔꯒ ꯑꯗꯨꯝ ꯎꯕꯁꯨ ꯂꯩꯌꯦꯅ꯫
ꯉꯔꯥꯡ ꯅꯪ ꯑꯩ ꯅꯣꯛꯅꯤꯡꯕꯅꯦ ꯑꯩꯗ ꯐꯣꯟꯗꯣ ꯐꯣꯟꯗ ꯌꯦꯡꯉꯨ ꯃꯠ ꯃꯇꯝꯗꯗꯤ ꯒꯣꯜꯗꯣ ꯑꯩ ꯍꯥꯏꯗꯤ ꯎꯝ ꯐꯣꯟꯗꯗꯤ ꯒꯣꯜꯗꯣ ꯍꯥꯟꯅ ꯆꯟꯕꯀꯣ꯫ ꯇꯤꯚꯤꯗꯅ ꯀꯃꯥꯏꯅ ꯇꯧꯕ ꯍꯥꯏ ꯇꯞꯅ ꯆꯟꯕ ꯀꯣꯟꯅ꯫ ꯑꯩꯅ ꯁꯣꯝꯅ ꯒꯣꯜ ꯆꯪꯕꯒꯤ ꯍꯔꯥꯎꯔꯦ ꯃꯣꯏꯅ ꯑꯥꯐꯇꯔ ꯂꯥꯏꯛ ꯊ꯭ꯔꯤ ꯐꯣꯔ ꯃꯤꯅꯠꯁ ꯃꯇꯨꯡꯗ ꯃꯣꯏꯅ ꯋꯥ ꯇꯧꯔꯒ ꯂꯥꯎꯔꯛꯄꯗꯣ꯫
ꯍꯣꯏ ꯑꯗꯨꯅꯦ ꯃꯤ ꯈꯔ ꯌꯥꯝ ꯌꯦꯡꯕꯗꯣ ꯈꯔ ꯇꯥꯞꯄꯦꯕꯀꯣ꫰
ꯎꯝ ꯇꯤꯚꯤꯒꯤꯗꯣ ꯑꯗꯨ ꯇꯞꯀꯦ꯫ ꯂꯤꯡ ꯑꯩꯈꯣꯏ ꯁꯔꯕꯥꯔꯒꯤꯗꯨꯅ ꯑꯃꯨꯛꯀ ꯊꯨꯕ꯫
ꯎꯝ꯫
ꯅꯦꯠꯋꯥꯛꯒꯤ ꯃꯇꯨꯡꯁꯨ ꯏꯟꯂꯤꯗ꯫
ꯍꯣꯏꯌꯦ꯫ ꯑꯁ ꯉꯁꯤ ꯑꯃꯨꯛ ꯅꯣꯡ ꯆꯨꯕꯅꯤꯅ ꯈꯪꯗꯦꯀꯣ ꯃꯤ ꯐꯣꯟ ꯐꯣꯟꯗ ꯌꯦꯡꯅꯕꯁꯤꯡ꯫ ꯀꯃꯥꯏꯅ ꯇꯧꯒꯗ꯭ꯔꯥ꯫ ꯍꯣꯟꯟꯅ ꯌꯦꯡꯅꯕꯁꯤꯡꯅꯦ ꯋꯥꯛ ꯇꯞꯀꯗ꯭ꯔꯥ ꯋꯥꯏꯐꯥꯏꯁꯨ ꯅꯣꯡ ꯆꯨꯨꯔꯗꯤ ꯈꯔ ꯇꯞꯄꯤꯅꯦ꯫
ꯅꯣꯏ ꯅꯣꯏꯔꯨꯝꯗ ꯅꯣꯡ ꯅꯣꯡ ꯆꯨꯕ ꯉꯁꯤ꯫
ꯍꯣꯏ ꯍꯣꯏ ꯆꯨꯔꯤ ꯆꯨꯔꯤ ꯇꯧꯔ ꯂꯩꯌꯦ ꯀꯟꯅ ꯆꯨꯕꯁꯨ ꯅꯠꯇꯦ꯫ ꯅꯣꯡꯃꯝꯃꯦꯕ꯫
ꯑꯣ ꯍꯣꯏ ꯅꯣꯡ ꯑꯗꯣ ꯅꯣꯡꯃ ꯈꯔ ꯃꯝꯕꯅ ꯅꯨꯡꯗꯤ ꯅꯨꯡꯉꯥꯏ ꯈꯔ ꯏꯪꯕꯅꯤꯅ꯫
ꯅꯣꯡ ꯆꯨꯔꯗꯤ ꯍꯣꯏ ꯈꯔꯕꯨꯗꯤ ꯏꯪꯗꯤ ꯏꯉꯦ ꯑꯗꯨꯕꯨ ꯅꯦꯠꯋꯥꯛꯁꯤꯅꯅꯦ ꯇꯟꯕꯁꯤꯗꯤ꯫
ꯅꯣꯡ ꯆꯨꯔꯗꯤ ꯅꯦꯠꯋꯔꯥꯛ ꯑꯃꯨꯛ ꯐꯠꯇꯕ ꯑꯣꯏꯕ꯭ꯔꯥ꯫
ꯍꯣꯏ ꯅꯣꯡ ꯆꯨꯕꯅꯤꯅ ꯋꯥꯛꯁꯦ ꯈꯔ ꯅꯨꯡꯉꯥꯏꯇꯕ ꯍꯥꯏꯕꯇꯥꯥꯔꯦꯅꯦ꯫
ꯑꯣ ꯑꯣ ꯑꯣ꯫ ꯍꯣꯏ ꯅꯦꯠꯋꯥꯛ ꯍꯣꯏ ꯅꯦꯠꯋꯥꯛꯄꯨꯗꯤ ꯅꯣꯡ ꯇꯥꯔꯁꯨ ꯅꯦꯠꯋꯥꯛꯄꯨꯗꯤ ꯀꯩꯁꯨ ꯀꯥꯏꯗꯦꯀꯣ꯫
ꯎꯝ꯫
ꯑꯗꯨꯕꯨ ꯂꯥꯏ ꯂꯥꯏ ꯂꯥꯛꯇ꯭ꯔꯥꯗꯤ ꯅꯦꯠꯋꯥꯛ ꯗꯨ ꯈꯔ ꯇꯥꯞꯄꯦ꯫
ꯑꯣꯀꯦ ꯂꯥꯏꯛ ꯃꯨꯠꯂꯗꯤ ꯅꯣꯏ ꯅꯣꯏꯔꯣꯝꯗꯅ ꯑꯃꯨꯛꯀ ꯅꯣꯛꯇꯨ ꯇꯞꯄꯥ꯫
ꯍꯣꯏ ꯍꯣꯏ ꯃꯥꯏ ꯇꯧꯗꯣ ꯈꯪꯕ꯭ꯔꯥ꯫
ꯇꯧ ꯑꯩꯍꯣꯏ ꯈꯪꯉꯦ ꯖꯤꯌꯣ ꯈꯔ ꯇꯧꯕꯅꯦ ꯑꯦꯔꯇꯦꯜꯕꯨꯗꯤ ꯇꯧꯗꯤ ꯇꯧꯗꯕꯅꯦ ꯑꯦꯔꯇꯦꯜꯗꯤ꯫
ꯑꯗꯨ ꯑꯩꯗꯤ ꯖꯤꯌꯣ ꯈꯛꯇ ꯄꯥꯏꯌꯦ ꯑꯗꯨꯒꯤ
ꯑꯗꯨꯏ ꯑꯗꯨꯒꯤꯅꯦ ꯖꯤꯑꯣꯗꯣ ꯃꯩ ꯃꯨꯠꯂꯗꯤ ꯅꯨꯡꯉꯥꯏꯇꯕꯅꯦ
ꯂꯥꯏꯒꯤ ꯃꯇꯨꯡ ꯏꯜꯂꯦꯕꯀꯣ ꯃꯥꯄꯥꯗꯣ
ꯍꯣꯏ ꯂꯥꯏꯛ ꯃꯨꯠꯈ꯭ꯔꯗꯤ ꯖꯤꯑꯣꯗꯤ ꯌꯥꯗ꯭ꯔꯕꯅꯦ ꯏꯇꯥꯎ ꯑꯦꯔꯇꯦꯜꯅ ꯀꯃꯥꯏꯅ ꯇꯧꯕ ꯍꯥꯏꯔꯒ ꯂꯥꯏꯛ ꯃꯨꯠꯂꯁꯨ ꯃꯨꯠꯇ꯭ꯔꯁꯨ ꯆꯤꯡꯁꯥꯡ ꯆꯠꯂꯁꯨ ꯆꯤꯡ ꯑꯂꯥꯞꯄꯒꯨꯝꯕ ꯅꯠꯇ꯭ꯔꯒ ꯑꯇꯣꯞꯄ ꯖꯒꯥ ꯆꯠꯂꯁꯨ ꯅꯦꯠꯋꯥꯛ ꯑꯃꯨꯛꯀ ꯐꯪꯕ ꯑꯦꯔꯇꯦꯜꯅ
ꯑꯦꯔꯇꯦꯜꯅ ꯅꯨꯡꯗꯤ ꯅꯨꯉꯥꯏ ꯃꯥꯜꯂꯦꯗ
ꯎꯝ ꯑꯦꯔꯇꯦꯜꯅꯗꯤ ꯈꯔꯕꯨꯗꯤ ꯅꯨꯡꯉꯥꯏꯌꯦ ꯑꯗꯨꯕꯨ ꯔꯤꯆꯥꯔꯖꯀꯤ ꯃꯇꯥꯡꯗꯅꯦꯅꯦ ꯇꯜꯂꯤꯁꯦ ꯑꯦꯌꯥꯔꯇꯦꯜꯅ ꯈꯔꯥ ꯇꯥꯡꯉꯦꯅꯦ ꯂꯨꯄꯥ ꯇꯔꯥ ꯇꯔꯥ ꯅꯠꯇ꯭ꯔꯒ ꯃꯉꯥꯒꯨꯝꯕ ꯍꯦꯟꯕ ꯑꯃꯨꯛꯀ
ꯖꯤꯌꯣꯁꯨ ꯇꯪꯈ꯭ꯔꯦꯗ ꯍꯧꯖꯤꯛꯀꯥꯟꯗꯤ
ꯇꯥꯡꯕꯗꯤ ꯇꯥꯡꯉꯦ ꯑꯗꯨꯕꯨ ꯑꯩꯈꯣꯏꯒꯤ ꯀꯃꯥꯏ ꯍꯥꯏꯅꯤ
ꯑ ꯍꯧꯖꯤꯛ ꯗꯥꯇꯥꯒꯨꯝꯕ ꯑꯦꯁ ꯃꯦꯁ ꯀꯨꯝꯕ ꯑꯗꯨꯅ ꯃꯣꯏꯅ ꯍꯦꯟꯅ ꯑꯃꯨꯛ ꯄꯤꯕꯤꯕ ꯑꯩꯈꯣꯏꯒꯤꯗꯃꯛꯇ ꯑꯣꯄꯣꯔꯆꯨꯅꯤꯇꯤ ꯍꯥꯏꯕ ꯇꯥꯔꯦꯅꯦ ꯑꯦꯔꯇꯦꯜꯗꯤ ꯈꯔꯥ ꯂꯤꯃꯤꯇꯦꯠ ꯑꯣꯏꯌꯦꯕ
ꯑ ꯖꯤꯌꯣꯗꯤ ꯐꯕꯗꯣ ꯃꯣꯏ ꯏꯟꯀꯃꯤꯡꯗꯣ ꯁꯨ ꯁꯨꯂꯦꯞ ꯂꯦꯞꯇꯦꯕ ꯑꯗꯨꯝ ꯑꯩꯈꯣꯏꯅ ꯔꯤꯆꯥꯥꯔꯁ ꯇꯧꯗꯔꯥꯁꯨ ꯀꯣ
ꯎꯝ
ꯊ꯭ꯔꯤ ꯃꯟꯁ ꯐꯣꯔ ꯃꯟꯁ ꯑꯣꯏꯒꯦꯔꯥ ꯐꯥꯏꯚ ꯃꯟ ꯑꯣꯏꯒꯦꯔꯥ ꯑꯗꯨꯝ ꯏꯟꯀꯃꯤꯡ ꯀꯣꯜꯗꯤ ꯑꯗꯨꯝ ꯂꯩꯌꯦꯕ
ꯎꯝ ꯑꯗꯨꯕꯨꯗꯤ ꯑꯃꯥꯅꯦꯅ ꯐꯣꯟꯗ ꯑꯗꯨꯝ ꯂꯧ ꯊꯝꯃꯒ ꯀꯣꯜꯕꯨꯗꯤ ꯔꯤꯁꯤꯞ ꯇꯧꯕ ꯌꯥꯕ
ꯍꯣꯏ ꯍꯣꯏ ꯍꯣꯏ
ꯑꯗꯨꯕꯨ ꯃꯥꯒꯤꯁꯦ ꯆꯥꯍꯤ ꯀꯌꯥꯔꯥ ꯄꯤꯕꯗꯣ ꯖꯤꯌꯣꯒꯤꯖꯦ ꯍꯣꯏ ꯖꯤꯌꯥ ꯑꯦꯔꯇꯦꯜ ꯑꯦꯔꯇꯦꯜꯒꯁꯨ ꯑꯗꯨꯝ ꯇꯧꯕꯨꯗꯤ ꯇꯧꯋꯦ ꯑꯗꯨꯒ ꯃꯥꯏꯖꯦ ꯂꯤꯃꯤꯇꯦꯠ ꯇꯥꯏꯝ ꯑꯣꯏꯕ ꯑꯃꯥ ꯇꯧꯕꯅꯦꯅꯦ ꯔꯤꯆꯥꯔꯁ ꯁꯨꯡꯍꯥꯞ ꯍꯥꯞꯇ꯭ꯔꯗꯤ ꯑꯩꯈꯣꯏꯅ ꯀꯣꯜ ꯇꯧꯕ ꯌꯥꯗꯕ ꯅꯠꯇ꯭ꯔꯒ ꯏꯟꯀꯃꯤꯡ ꯀꯣꯜ ꯁꯨꯛꯌꯥ ꯌꯥꯗꯕ ꯑꯃꯥ ꯂꯩꯕꯅꯦ ꯑꯦꯔꯇꯦꯜ ꯒꯤꯗꯤ
ꯍꯣꯏ ꯍꯣꯏ ꯃꯣꯏꯗꯤ ꯊꯥ ꯍꯣꯏ ꯍꯣꯏ ꯊꯥ ꯑꯍꯨꯝ ꯃꯔꯤꯒꯨꯝꯕ ꯔꯤꯆꯔꯖ ꯇꯧꯗꯕꯤꯗ ꯑꯗꯨꯝ ꯁꯤꯖꯤꯟꯅꯗꯕꯤꯗ ꯑꯗꯨꯝ ꯊꯝꯑꯗꯤ ꯏꯟꯀꯝꯃꯤꯡ ꯀꯣꯜꯒꯨꯝꯕ ꯑꯗꯨ ꯌꯥꯗꯗꯒꯨꯝ ꯇꯧꯏꯅꯦ
ꯃꯣꯏꯒꯤꯁꯦ ꯑꯦꯔꯇꯦꯜꯒꯤꯖꯦ ꯍꯟꯗꯛꯇꯤ ꯏꯟꯀꯝꯃꯤꯡ ꯀꯣꯜ ꯌꯥꯗꯕꯁꯦ ꯑꯥꯐꯇꯔ ꯂꯥꯏꯛ ꯊ꯭ꯔꯤ ꯗꯦꯁ ꯃꯇꯨꯡꯗꯀꯣ ꯇꯧꯒ꯭ꯔꯕꯅꯦ ꯑꯩ ꯁꯤꯝ ꯑꯅꯤ ꯄꯥꯏꯌꯦꯕ ꯑꯃꯥꯅ ꯑꯦꯔꯇꯦꯜ ꯑꯃꯥꯅ ꯖꯤꯑꯣ ꯑꯦꯔ ꯇꯦꯜꯁꯦ ꯏꯟꯀꯝꯃꯤꯡ ꯑꯥꯐꯇꯔ ꯊ꯭ꯔꯤ ꯗꯦꯖ ꯌꯥꯔꯔꯣꯏ ꯑꯗꯨꯒ ꯖꯤꯌꯣꯅ ꯑꯃꯨꯛꯀ ꯏꯟꯀꯝꯃꯤꯡꯗꯤ ꯌꯥꯕ
ꯊ꯭ꯔꯤ ꯗꯦ ꯂꯩꯔꯒ ꯊ꯭ꯔꯤ ꯊ꯭ꯔꯤ ꯗꯦ ꯂꯩꯔꯒ ꯑꯗꯨꯝ ꯑꯗꯨꯝ ꯌꯥꯗꯕ
ꯍꯣꯏ ꯏꯟꯀꯝꯃꯤꯡ ꯀꯣꯜ ꯊ꯭ꯔꯤ ꯗꯦꯖ ꯑꯥꯐꯇꯔ ꯊ꯭ꯔꯤ ꯗꯦꯖ ꯀꯣ ꯊ꯭ꯔꯤ ꯗꯦꯖꯇ ꯏꯟꯀꯝꯃꯤꯡ ꯌꯥꯔꯔꯣꯏ
ꯑꯁ ꯅꯨꯡꯉꯥꯏꯇꯦꯍꯦ ꯑꯗꯨꯗꯤꯀꯣ
ꯑꯁ ꯁꯤꯝ ꯑꯅꯤ ꯄꯥꯏ ꯋꯥꯏꯗ ꯍꯨꯝ
ꯊꯥ ꯑꯃꯥ ꯑꯅꯤꯒꯨꯝꯕꯩꯗꯤ ꯌꯥꯍꯟꯕ ꯌꯥꯏꯅꯦ
ꯎꯝ ꯑꯗꯨꯗꯤ ꯌꯔꯤ ꯌꯥꯔꯤ ꯕꯠ ꯖꯤꯌꯣꯒꯤꯅ ꯑꯃꯨꯛꯀ ꯈꯔ ꯅꯨꯡꯉꯥꯏꯕ ꯑꯗꯨꯕꯨ ꯃꯩ ꯃꯨꯠꯄ ꯃꯇꯝꯗꯅ ꯅꯦꯠꯋꯥꯛ ꯑꯃꯨꯛ ꯅꯨꯡꯉꯥꯏꯇꯕ꯫ ꯆꯤꯡꯁꯥꯡꯒꯨꯝꯕ ꯆꯤꯡꯒꯨꯝꯕ ꯀꯣꯏꯕ ꯃꯇꯝꯗ ꯃꯐꯝ ꯂꯥꯞꯅ ꯈꯔ ꯆꯠꯄ ꯃꯇꯝꯗ ꯖꯤꯌꯣꯟꯅ ꯑꯃꯨꯛꯀ ꯅ꯭ꯦꯋꯥꯛꯇꯣ ꯐꯪꯗꯕ꯫
ꯍꯣꯏ ꯍꯣꯏ꯫
ꯍꯥꯏꯗꯤ ꯆꯤꯡꯒꯨꯝꯕ ꯆꯠꯄ ꯃꯇꯝꯗ ꯇꯥꯃꯩ ꯈꯪꯗꯦ ꯇꯃꯦꯡꯂꯣꯡ ꯈꯪꯗꯦ ꯎꯈ꯭ꯔꯨꯜ ꯈꯪꯗꯦ ꯑꯈꯣꯏꯅ ꯑꯗꯨꯝ ꯆꯠꯂꯦꯅꯀꯣ꯫
ꯍꯣꯏ ꯍꯣꯏ꯫
ꯖꯤꯑꯣꯗꯤ ꯅꯨꯡꯉꯥꯏꯇꯦꯅꯦ꯫
ꯁꯤꯃ ꯑꯅꯤ ꯄꯥꯏꯕꯁꯨ ꯋꯥꯕꯅꯦ꯫
ꯋꯥꯏꯗ ꯔꯤꯆꯆꯥꯔꯖꯀꯤꯗꯝꯛ ꯈꯜꯂꯥ꯫
ꯑꯃꯨꯃꯨꯛ ꯇꯧꯕꯋꯤꯀꯣ
ꯎꯝ꯫
ꯑꯗꯨ ꯑꯃꯁꯨ ꯇꯧꯕ ꯌꯥꯗꯕ ꯑꯃꯁꯨ ꯇꯧꯕ ꯌꯥꯗꯕ ꯑꯩꯁꯨ ꯑꯩꯈꯣꯏꯁꯨ ꯑꯅꯤ ꯄꯥꯏ ꯑꯗꯨꯒ ꯑꯗꯨꯝ ꯑꯃ ꯇꯧ ꯑꯃ ꯇꯧꯔꯒ ꯑꯃꯨꯛ ꯑꯃ ꯇꯧꯕ ꯑꯃ ꯇꯧꯔꯒ ꯑꯃꯨꯛ ꯑꯃ ꯇꯧꯕ ꯑꯗꯨꯃꯥꯏꯅ ꯇꯧꯋꯦ ꯔꯣꯇꯦꯁꯟ꯫
ꯎꯝ꯫ ꯈꯪꯗ꯭ꯔꯦ꯫ ꯕꯣꯜ ꯌꯦꯡꯉꯔꯣꯏ ꯉꯁꯤꯗꯤ꯫
ꯉꯁꯤꯗꯤ ꯌꯦꯡꯗꯧ ꯃꯥꯟꯗ꯭ꯔꯦ ꯍꯌꯦꯡ ꯑꯣꯏꯅ ꯐꯖꯅ ꯌꯦꯡꯕ ꯇꯥꯔꯦꯅ꯫ ꯑꯈꯣꯏꯅ ꯁꯞꯄꯣꯔꯠ ꯁꯞꯄꯣꯔꯠ ꯇꯧꯕ ꯃꯤꯁꯨ ꯁꯥꯟꯅꯒꯗꯕꯁꯨ ꯅꯠꯇꯦ ꯑꯗꯨꯒꯤ꯫
ꯎꯝ ꯌꯦꯡꯅꯤꯡꯗꯦꯕ ꯕꯤꯠ ꯌꯥꯎꯗꯦꯕ ꯍꯥꯍꯥ꯫
ꯈ꯭ꯔꯥ ꯍꯣꯏ ꯍꯣꯏ ꯃꯥꯏ ꯍꯥꯏꯕ ꯇꯥꯔꯦ ꯑꯗꯨ ꯑꯗꯨꯒꯤ ꯐꯦꯟꯁ ꯐꯦꯟꯁꯒꯤ ꯐꯦꯟꯁꯁꯤꯡꯁꯨ ꯍꯣꯏ ꯂꯣꯏꯔꯕꯅꯦꯍꯦ꯫
ꯎꯝ ꯑꯁ ꯂꯣꯏꯔꯦ ꯐꯦꯟꯁꯤꯡꯗꯤ ꯎꯝ ꯑꯁꯦꯡꯕ꯫
ꯇꯥꯅꯤꯡꯗ꯭ꯔꯦꯗ꯫
ꯑꯦꯚ꯭ꯔꯤ ꯁꯣꯁꯦꯜ ꯃꯦꯗꯤꯌꯥ ꯄ꯭ꯂꯦꯠꯐꯣꯝꯗ ꯑꯗꯨꯝ ꯆꯪꯕ ꯈꯨꯗꯤꯡ ꯐꯦꯟꯁꯤꯡꯁꯦ ꯀꯔꯟ ꯇꯧꯔꯛꯀꯅꯤ꯫ ꯑꯃꯅ ꯑꯃ ꯍꯥꯏꯊꯤꯕ ꯍꯌꯦꯡ ꯊꯤꯕ ꯌꯦꯡꯍꯩ ꯀꯩꯅꯣ ꯇꯧꯕ ꯌꯦꯡꯊꯥꯅ ꯌꯦꯡꯕꯀꯣ꯫
ꯍꯣꯏ꯫ ꯑꯩꯁꯨ ꯒ꯭ꯔꯨꯞ ꯑꯃꯗ ꯌꯧꯋꯦꯕꯀꯣ ꯃꯣꯏꯅ ꯑꯩꯈꯣꯏ ꯑꯁꯤ ꯑꯗꯨꯒꯨꯝꯕ ꯐꯦꯟꯒꯤ ꯒ꯭ꯔꯨꯞ ꯑꯃꯗ꯫
ꯎꯝ꯫
ꯎꯝ ꯍꯣꯜꯗꯦ ꯑꯌꯨꯛꯇꯒꯤ ꯅꯨꯡꯊꯤꯟ ꯅꯨꯡꯊꯤ ꯟ ꯅꯨꯡꯗꯥꯡ ꯃꯣꯏ ꯁꯨꯂꯦꯞ ꯂꯦꯞꯔꯣꯏ ꯑꯗꯨꯝ ꯃꯥ ꯍꯥꯏꯗꯤ ꯃꯥ ꯍꯥꯏꯗꯤ ꯃꯥꯒꯤ ꯃꯣꯏꯒꯤ ꯐꯦꯟꯁ ꯁꯨꯃꯥꯏꯗꯧ ꯁꯨꯃꯥꯏꯅ ꯇꯧ ꯍꯥꯏꯔꯒ ꯑꯗꯨꯝ ꯂꯩꯕꯅꯦꯍꯦ꯫
ꯎꯝ ꯎꯝ ꯎꯝ꯫ ꯚꯥꯏ ꯅꯣꯡꯆꯨꯌꯦ ꯑꯩ ꯐꯤꯗꯣ ꯂꯧꯁꯤꯟꯈꯤꯒꯦꯀꯣ ꯃꯄꯥꯟꯗꯒꯤ꯫ ꯅꯣꯡ ꯀꯥꯟꯅ ꯆꯨꯔꯦ ꯍꯣꯏ ꯑꯗꯨꯗꯤ ꯃꯪ ꯐꯔꯁꯦ꯫ ꯅꯣꯡꯁꯨ ꯀꯜꯂꯛꯄꯅꯤꯅ ꯎꯝ ꯎꯝ꯫ ꯍꯣꯏ ꯍꯣꯏ ꯐꯖꯅ ꯄꯣꯊꯥꯔꯣꯍꯦ ꯅꯪꯁꯨ ꯑꯗꯨꯗꯤ꯫